ꯑ ꯍꯜꯂꯣ
ꯑꯥ ꯅꯦꯠꯋꯥꯔꯛꯁꯦ ꯅꯨꯡꯉꯥꯏꯀꯣ
ꯑꯥ ꯅꯦꯠꯋꯥꯛ ꯅꯨꯡꯉꯥꯏ
ꯑꯣ ꯀꯩꯗꯧꯔꯤꯅꯣ
ꯇꯨꯝ ꯍꯤꯄꯝꯕꯅꯤ
ꯆꯥꯛꯗꯤ ꯆꯥꯔꯕꯣ
ꯑꯥ ꯆꯥꯔꯦ ꯆꯥꯛ ꯄꯨꯗ ꯁꯣꯝꯗꯤ ꯆꯥꯕꯕꯣ
ꯍꯣꯏ ꯆꯔꯦ ꯀꯩ ꯃꯊꯦꯜ
ꯍꯋꯥꯏꯅꯤꯗ
ꯎꯝ ꯑꯩꯈꯣꯏꯒꯤ ꯅ ꯈꯣꯏꯒꯤꯅ ꯃꯊꯦꯜ ꯌꯥꯝꯃꯦ ꯉꯁꯤꯁꯦ ꯁꯤꯡꯖꯨ ꯃꯦꯠꯄꯁꯨ ꯆꯥꯏꯌꯦ ꯑꯗꯨꯒꯥ ꯀꯥꯡꯁꯣꯏ ꯑꯂꯨꯒ ꯈꯥꯃꯦꯟꯁꯤꯕꯗꯣ ꯑꯗꯨꯒ ꯆꯥꯏ ꯑꯗꯣ ꯎꯠꯇꯤꯁꯨ ꯑꯗꯨꯒ ꯌꯥꯝꯃꯦ
ꯑꯩꯗꯤ ꯏꯊꯟꯗ ꯂꯩꯕꯅꯤꯅ
ꯑꯣ
ꯁꯝꯅꯕ ꯍꯣꯠꯅꯕꯗ
ꯔꯦꯟꯗ ꯂꯩꯕ꯭ꯔꯣ ꯌꯨꯝꯗ ꯅꯠꯇ꯭ꯔꯕ꯭ꯔꯣ ꯀꯥꯃꯥꯏꯏ ꯀꯥꯏꯗꯔꯣ
ꯌꯨꯝꯗ ꯂꯩꯔ ꯑꯩ ꯀꯩꯅꯣꯗ ꯂꯩ ꯊꯕꯛ ꯏꯊꯟꯗ ꯔꯦꯟꯇ ꯂꯩꯌꯦꯕ
ꯀꯗꯥꯏ ꯋꯥꯏꯗꯔꯣ
ꯗꯦꯜꯂꯤꯗ
ꯑꯁ ꯅꯨꯡꯉꯥꯏꯔꯦꯍꯦ
ꯎꯝ ꯅꯨꯡꯕꯨꯗꯤ ꯅꯨꯡꯉꯥꯏ ꯋꯥꯁꯨ ꯋꯥꯏꯗ
ꯇꯕꯨ ꯁꯥꯗꯤ ꯁꯥꯔꯝꯒꯅꯤ
ꯁꯥꯕꯨꯗꯤ ꯁꯥꯏ ꯑꯗꯣ ꯀꯩꯅꯣ ꯇꯧꯋꯦ ꯍꯟꯗꯛ ꯃꯔꯛꯇꯤ ꯅꯣꯡ ꯑꯗꯨꯝ ꯆꯨꯕꯅꯤꯅ
ꯑ ꯅꯤꯡ ꯆꯨꯨꯔꯗꯤ ꯑꯃꯨꯛ ꯇꯦꯝ ꯄꯔꯦꯖꯔ ꯄꯨꯔꯥ ꯍꯟꯊꯕ꯭ꯔꯥ ꯀꯃꯥꯏꯅ ꯇꯧꯒꯦ
ꯍꯟꯊꯗꯦꯅ ꯅꯣꯡ ꯆꯨꯔꯁꯨ ꯑꯗꯨꯝ ꯁꯥꯏꯒ ꯑꯗꯣ ꯅꯣꯡ ꯆꯨꯕꯒꯤ ꯅꯨꯡꯉꯥꯏꯕꯗꯣ ꯌꯨꯝꯗ ꯂꯩꯕꯅ ꯣꯡ ꯆꯨꯔꯦꯗꯤ ꯅꯅꯨꯡꯉꯥꯏꯗꯅꯅꯥ ꯏꯒ ꯇꯧꯋꯤꯗꯅ ꯁꯤꯗꯗꯤ ꯅꯣꯡ ꯆꯨꯨꯔ ꯂꯝꯕꯤ ꯄꯨꯔꯥ ꯏꯁꯤꯡ ꯂꯣꯏ ꯊꯨꯝꯃꯅꯤ ꯆꯠꯄꯁꯨ ꯊꯣꯛꯄꯁꯨ ꯌꯥꯗꯦ ꯆ
ꯀꯩ ꯊ ꯐꯛ ꯇꯧꯒꯂꯑ ꯅꯣꯗꯣ
ꯒꯥꯔꯤꯒꯤ ꯏꯟꯁꯨꯔꯦꯟꯁ ꯌꯣꯟꯕꯅꯤꯅ ꯕꯤ ꯄꯤ ꯑꯣꯗ
ꯑꯣ ꯌꯥꯝ ꯅꯨꯡꯉꯥꯏꯌꯦ ꯑꯗꯨꯒꯨꯝꯕꯁꯦ ꯇꯣꯂꯣꯞꯁꯨ ꯆꯥꯎꯔꯝꯒꯅꯦꯦ
ꯇꯣꯂꯣꯞ ꯆꯥꯎꯔꯁꯨ ꯃꯄꯥꯟ ꯂꯝꯗ ꯂꯩꯕꯅꯤꯅ ꯀꯥꯟꯅꯗꯦꯅꯦ ꯂꯩꯕꯒꯤ ꯚꯔꯥ ꯆꯥꯕꯒꯤ ꯈꯣꯠꯄꯒꯤ ꯑꯗꯨꯝ ꯇꯨꯡꯁꯤꯟꯕꯗꯣ ꯌꯥꯗꯦ
ꯑꯗ ꯑꯗꯨꯣ ꯍꯔꯗꯤ ꯅꯪ ꯅ ꯅꯥꯟ ꯅꯃꯥꯟꯅꯕꯒ ꯑꯃꯨꯛ ꯄꯨꯜꯂꯒ ꯂꯩꯔꯣꯏꯅꯦ ꯈꯔ ꯁꯦꯐ ꯑꯣꯏꯅꯤꯉꯥꯏ ꯍꯥꯏꯕꯗꯤ ꯄꯩꯁꯥꯗꯣ
ꯑ ꯑꯁꯦꯡꯕꯒꯤꯗꯤ ꯏꯊꯟ ꯂꯩꯕ ꯄꯩꯁꯥ ꯍꯦꯟꯅ ꯁꯦꯞ ꯑꯣꯏꯔꯤꯅꯦ ꯃꯤꯒ ꯄꯨꯜꯂꯒ ꯂꯩꯔꯗꯤ ꯄꯩꯁꯥ ꯍꯦꯟꯅ ꯗꯕꯜꯅꯦ ꯇꯤꯡꯉꯤꯁꯦ
ꯑ
ꯄꯨꯜꯂꯒ ꯂꯩꯔꯗꯤ ꯑꯥꯡ ꯉꯇꯪ ꯂꯩꯒ ꯁꯤꯤꯠ ꯆꯁꯤ ꯉꯥꯛꯪ ꯉ ꯀꯦ ꯁꯤꯤ ꯊꯛꯁꯤ ꯑꯃ ꯇꯧꯁꯤ ꯑꯗꯥ ꯇꯧꯁꯤ ꯌꯥꯗꯦꯕ
ꯍ ꯆꯨꯝꯃꯨ ꯆꯨꯝꯃꯦ ꯍꯣꯏ ꯆꯥꯅꯤꯡꯗꯕ ꯄꯣꯛꯇꯦꯀꯣ ꯏꯊꯟꯗ ꯑꯗꯨꯝ ꯂꯩꯔꯗꯤ
ꯎꯝ ꯏꯊꯟꯗ ꯂꯩꯔꯗꯤ ꯍꯧꯖꯤꯛ ꯏꯇꯅꯩ ꯀꯥ ꯍꯜꯂꯛꯑꯒ ꯍꯋꯥꯏ ꯐꯤꯕꯤ ꯀꯥꯝꯃꯦ ꯆꯥꯛꯀ ꯊꯣꯡꯉꯦ ꯑꯗꯨꯝ ꯆꯥꯔꯦ ꯂꯣꯏꯔꯦ ꯍꯧꯖꯤꯛ ꯑꯃꯥꯏ ꯃꯤꯒ ꯂꯩꯃꯤꯟꯅꯔꯗꯤ ꯑ ꯍꯋꯥꯏ ꯆꯥꯅꯤꯡꯗꯦ ꯉꯁꯤ ꯁꯤ ꯇꯧꯁꯤ ꯑꯗꯨ ꯇꯧꯁꯤ ꯑꯗꯨ ꯊꯣꯡꯁꯤ
ꯑ ꯌꯥꯝꯦꯝ ꯀ ꯇꯕ ꯃꯥꯂꯤꯀꯣ ꯅꯪꯁ
ꯇꯥꯕꯩ ꯋꯥꯅꯤ ꯋꯥꯔꯦꯗ ꯑꯩ ꯑꯍꯥ ꯑꯣꯏꯔꯅꯤ ꯑꯗꯨꯝ ꯃꯄꯥꯟ ꯂꯝꯗ ꯑꯗꯨꯝ ꯂꯩꯔꯛꯄꯒꯤ ꯑꯩ ꯍꯦꯛ ꯀꯩꯅꯣ ꯇꯧꯕꯒ ꯄꯣꯛꯄꯒ ꯑꯗꯨꯝ ꯃꯤꯖꯣꯔꯥꯝꯗ ꯀꯩꯅꯣꯐꯥꯎ ꯀ꯭ꯂꯥꯁ ꯇꯨꯌꯦꯞ ꯐꯥꯎ ꯂꯩꯔꯛꯑꯦ ꯑꯗꯩꯗꯤ ꯀꯣꯂꯦꯖꯅ ꯒꯨꯍꯥꯇꯤꯗ ꯇꯝꯃꯦꯦ ꯒꯨꯍꯥꯇꯤꯗ ꯆꯍꯤ ꯅꯤꯄꯥꯜꯃꯨꯛꯀ ꯂꯩꯔꯦ ꯑꯗꯩꯗꯤ ꯑꯃꯨꯀ ꯗꯂꯤꯗꯥ ꯆ ꯍ ꯑꯍꯨꯝꯁꯨꯨꯔꯦ ꯐꯥꯕ ꯊꯕꯛ ꯇꯧꯕ
ꯑꯗꯨꯗꯤ ꯅꯣꯏ ꯅꯣꯏ ꯂꯣꯟ ꯐꯥꯎ ꯀꯥꯎꯔꯔꯕꯅꯦ ꯈꯔ ꯈꯔ
ꯑꯗꯨꯅꯦ ꯑꯗꯨ ꯅꯅꯦ ꯑꯩ ꯃꯦꯇ ꯃꯦ ꯄ ꯍꯇ ꯍꯥꯏꯣ
ꯑꯗꯨꯅꯦ ꯑꯩꯅ ꯉꯛꯄꯁꯦ ꯑꯗꯨꯅꯦ ꯃꯣꯏꯅꯔꯣ ꯑꯩꯈꯣꯏꯐꯥꯎ ꯀꯩ ꯍꯥꯏꯗꯣꯏꯔꯣ ꯑꯩꯈꯣꯏꯁꯨ ꯄꯥꯕ ꯍꯩꯇꯦ ꯇ ꯑꯣꯏꯔꯁꯤꯀꯣ ꯅꯪꯗꯣ ꯌꯥꯝ ꯉꯛꯄ ꯍꯥꯏꯕ ꯇꯥꯔꯦꯅꯦ ꯃꯤꯇꯩ ꯃꯌꯦꯛ ꯄꯕ ꯏꯗꯤ ꯍꯥꯏꯕꯗꯤ ꯀꯃꯥꯏꯅꯔꯣ ꯑꯩꯅ ꯅꯛꯈ꯭ꯔꯒ ꯂꯩꯔꯤꯅꯦ
ꯑꯉꯥꯡ ꯑꯣꯏꯔꯤꯉꯩꯗꯩ ꯃꯅꯤꯄꯨꯔꯗ ꯆꯥꯎꯔꯛꯇꯕꯅꯤꯅ ꯃꯤꯖꯣꯔꯥꯝꯗ ꯆꯥꯎꯔꯛꯄꯅꯤꯅ ꯃꯤꯖꯣꯝ ꯂꯣꯟ ꯄꯥꯕ ꯈꯣꯠꯄ ꯉꯥꯡꯕ ꯈꯣꯠꯄꯗꯤ ꯂꯣꯏ ꯍꯩꯕ ꯃ ꯃꯗꯤ ꯃꯩꯇꯩꯂꯣꯟꯁꯨ ꯑꯩ ꯃꯤꯖꯣꯔꯥꯝ ꯂꯩꯉꯥꯏꯅꯤ ꯂꯣꯟ ꯌꯥꯝꯃꯤ ꯍꯧꯖꯤꯛꯁꯨ ꯈꯤꯇꯪ ꯈꯤꯇꯪ ꯐꯩꯕꯨꯗꯤ ꯀꯩꯅꯣ ꯇꯧꯔꯤꯕꯅꯦ ꯑꯗꯨ ꯑꯣꯏꯇꯥꯔꯁꯨ ꯍꯧꯖꯤꯛꯄꯨꯗꯤ ꯈꯤꯇꯪ ꯐꯔꯛꯑꯦꯕ ꯍꯥ ꯅꯗꯤ ꯃꯦꯆꯦ ꯐ ꯅꯪ ꯉꯥꯡ ꯃꯨ ꯍꯩ ꯇꯕꯅꯤ
ꯑꯗꯨꯗꯤ ꯅꯪꯁꯦ ꯏꯪꯂꯤꯁꯇꯤ ꯄꯨꯔꯥ ꯐꯤꯠ ꯑꯣꯏꯔꯝꯒꯅꯦ
ꯏꯪꯂꯤꯁꯄꯨꯗꯤ ꯍꯣꯏ ꯑꯗꯨꯝ ꯉꯥꯡꯏ ꯌꯥꯏ
ꯍꯥꯏꯕꯗꯤ ꯀꯩ ꯍꯥꯏꯗꯣꯏꯔꯥ ꯅꯪꯒꯤ ꯐ꯭ꯔꯦꯟꯁꯤꯡꯁꯨ ꯑꯗꯨꯝ ꯀꯩ ꯍꯥꯏꯗꯣꯏꯔꯥ ꯖꯥꯇꯤ ꯑꯇꯥꯏ ꯑꯇꯥꯏ ꯄꯨꯜꯂꯒ ꯂꯩꯔꯝꯒꯅꯦꯕ
ꯑꯥ
ꯑꯗꯒꯤ ꯏꯪꯂꯤꯁꯅꯗꯤ ꯀꯃꯟ ꯑꯣꯏꯔꯝꯝꯕꯅꯤ ꯃꯅ ꯃꯅꯥ ꯑꯃꯗꯣ ꯑꯗꯨꯗꯒꯤ
ꯑꯥ ꯏꯪꯂꯤꯁ ꯀ ꯏꯪꯂꯤꯁ ꯀꯥꯏ ꯍꯤꯟꯗꯤ ꯆꯦ ꯑꯅꯤꯁꯦ ꯉꯥꯏꯔꯦ ꯉꯥꯡꯕꯨ
ꯑꯁ ꯑꯩꯁꯦ ꯍꯤꯟꯗꯤ ꯌꯥꯝ ꯍꯩꯅꯤꯡꯉꯦ ꯑꯗꯣ
ꯍꯤꯟꯗꯤ ꯑꯩꯁꯨ ꯑꯉꯥꯡ ꯑꯣꯏꯔꯤꯉꯩ ꯃꯤꯖꯣꯔꯥꯝꯗꯁꯨ ꯀꯩꯅꯣ ꯇꯧ ꯌꯥꯗꯦꯕ ꯍꯤꯟꯗꯤ ꯑꯩ ꯑꯉꯥꯡ ꯑꯣꯏꯔꯤꯉꯩꯗ ꯑꯗꯨꯝ ꯍꯤꯟꯗꯤ ꯑꯩ ꯀ꯭ꯂꯥꯁ ꯇꯨꯗꯩ ꯑꯗꯨꯝ ꯍꯩꯔꯛꯑꯦꯕ ꯍꯩꯕꯒꯤ ꯀꯃꯥꯏꯅ ꯍꯩꯔꯤꯅꯣ ꯍꯥꯏꯕꯗ ꯇꯤꯚꯤꯗ ꯀꯥꯔꯇꯨꯟ ꯌꯥꯝ ꯌꯦꯡꯕꯗꯣ ꯍꯣ ꯊꯣ ꯇꯕꯤ ꯃꯥ ꯑꯗꯨ ꯋꯥꯗ ꯑꯗꯩ ꯍꯩꯔꯛꯄꯅꯤꯅ ꯂꯩꯒ
ꯌꯥꯝ ꯈꯪꯅꯤꯡꯕꯀꯣ ꯍꯤꯟꯗꯤꯁꯦ ꯑ ꯈꯪꯅꯤ ꯈꯪꯦ ꯑꯗꯨ ꯑꯣꯏꯔ ꯉꯥꯡꯕꯗꯣ ꯀꯩ ꯍꯥꯏꯗꯣꯏꯔꯥ ꯀꯟꯐꯤꯗꯦꯟꯁ ꯌꯥꯎꯗꯕ ꯍꯥꯏꯕ ꯇꯥꯔꯦꯅꯦ
ꯑꯗꯨ ꯑꯥ ꯑꯗꯨꯏꯗꯤ ꯑꯗꯨꯝ ꯅ ꯍꯤꯟꯗꯤ ꯉꯥꯡꯉꯤꯦꯕ ꯅꯃꯥꯟꯅꯕ ꯅꯠꯇ꯭ꯔꯒ ꯅꯃꯥꯟꯅꯕꯤ ꯂꯩꯇꯔꯗꯤ ꯑꯗꯨꯝ ꯉꯥꯡꯉꯗꯤ ꯑꯗꯨꯝ ꯌꯥꯕꯅꯤꯅ ꯑꯗꯨꯝ
ꯅ ꯍꯥꯟ ꯍ ꯎꯝ ꯑꯁꯤꯁ ꯑꯔꯨꯅꯥꯆꯜꯒ ꯑꯔꯨꯅꯥꯆꯜ ꯃꯤ ꯀꯟꯇꯦꯛꯇ ꯑꯃ ꯑꯅꯤ ꯂꯩꯕ ꯑꯗꯨꯒ ꯅꯥꯒꯥꯂꯦꯟꯗ ꯂꯩꯕ ꯃꯤ ꯈꯔꯁꯨ ꯑꯗꯨꯝ ꯃꯣꯏꯁꯦ ꯅꯤꯡꯉꯗ ꯑꯗ ꯃꯣꯏꯕꯨ ꯇꯝꯕꯤꯌꯨ ꯍꯥꯏꯅ ꯈꯔ ꯈꯔꯗꯤ ꯇꯝꯕꯤꯕꯅꯦꯕ ꯑꯗꯨꯗ ꯍꯟꯗꯇ ꯃꯣꯏ ꯀꯩꯁꯨꯅ ꯌꯥꯝ ꯐꯥꯎꯅꯗ꯭ꯔꯦ ꯍꯥꯏꯕꯗꯤ ꯀꯣꯜꯒꯨꯝꯕ ꯇꯧꯗ꯭ꯔꯦ ꯑꯗꯨꯒꯤ ꯑꯁ ꯇꯥꯛꯄꯤꯅꯤꯡꯉꯥꯏ ꯃꯤ ꯂꯩꯇ꯭ꯔꯤꯗ
ꯑꯁ ꯂꯣꯟ ꯇꯥꯛꯄ ꯍꯥꯏꯁꯦ ꯁꯨꯃꯥꯏꯅ ꯑꯗꯨꯝ ꯇꯥꯛꯄ ꯃꯤꯅ ꯃꯤ ꯑꯃꯅ ꯃꯤ ꯑꯇꯣꯞꯄ ꯁꯨꯃꯥꯏꯅ ꯇꯥꯛꯄꯁꯦ
ꯎꯝ
ꯈꯪꯕ ꯍꯦꯅ ꯂꯨꯕꯅꯦ ꯏꯇꯟꯅ ꯑꯗꯨꯝ ꯁꯤꯅꯦꯃꯥꯒꯨꯝꯕ ꯌꯦꯡꯕ ꯅꯠꯇ꯭ꯔꯒꯅ ꯀꯩꯅꯣ ꯇꯧꯕꯗ ꯑꯗꯨꯃꯥꯏꯅ ꯍꯥꯏꯩꯅ ꯒ꯭ꯌꯥꯟ ꯇꯥꯡꯉꯦ ꯈ꯭ꯋꯥꯏꯗꯒꯤ ꯁꯝꯕꯗꯤ ꯁꯤꯅꯦꯃꯥꯒꯨꯝꯕ ꯌꯦꯡꯉꯦꯗ ꯁꯞꯇꯥꯏꯇꯜ ꯀꯩꯅꯣꯒꯤ ꯍꯥꯞꯄꯒ ꯏꯪꯂꯤꯁꯀꯤ ꯅꯠꯇ꯭ꯔꯒꯅ ꯀꯩꯅꯣꯒꯤ ꯑꯗꯨꯝ ꯑꯩꯈꯣꯏ ꯏꯁꯥꯒꯤ ꯂꯣꯟꯒꯤ ꯁꯞꯇꯥꯏꯇꯜ ꯑꯃ ꯍꯥꯞꯆꯤꯜꯂꯒ ꯌꯦꯡꯕꯗꯣ ꯇꯥꯕꯅ ꯍꯤꯟꯗꯤꯗꯇ
ꯎꯝ ꯍꯣꯏ ꯑꯉꯥꯡ ꯑꯣꯏꯔꯤꯉꯩꯗꯁꯦ ꯎꯝ ꯇꯤꯚꯤꯗ ꯗꯤ ꯇꯤ ꯑꯦꯁ ꯍꯥꯏꯅ ꯑꯗꯨꯝ ꯁꯦꯔꯤꯁ ꯁꯦꯔꯦꯜ ꯌꯥꯝ ꯌꯦꯡꯉꯤꯅ ꯑꯗꯣ ꯃꯝꯗꯗꯒꯤ ꯈꯔ ꯈꯔ ꯈꯪꯕꯗꯣ ꯍꯥꯏꯕꯗꯤ ꯏꯁꯇꯥꯔ ꯊꯥꯒꯨꯝꯕꯗ ꯀꯩꯅ ꯁꯦꯔꯦꯜꯁꯦ ꯌꯥꯝꯝ ꯌꯦꯡꯕꯒꯤ ꯍꯣꯏ ꯕꯦꯁꯤꯛ ꯈꯔꯗꯤ ꯈꯪꯉꯦꯕ ꯑꯗꯨ ꯑꯣꯏꯔꯁꯨ ꯎꯝ ꯀꯩ ꯍꯥꯏꯗꯔꯥ ꯐꯖꯅꯗꯤ ꯉꯥꯡꯕ ꯍꯩꯇꯦꯅ ꯑꯗꯨꯗꯒꯤ ꯑꯃꯨꯛ ꯀꯥꯏꯗꯦ ꯍꯦ ꯍꯦꯟꯅ ꯍꯥꯏꯅꯤꯡꯕ ꯇꯥꯕ ꯑꯗꯨ ꯀꯩ ꯍꯥꯏꯗꯔꯦ ꯌꯥꯝꯅ ꯐ꯭ꯂꯨꯋꯟꯁ ꯑꯣꯏꯔꯒ ꯉꯥꯡꯕꯗꯣ ꯑꯗꯨ ꯌꯥꯝ ꯆꯥꯏꯕ ꯈꯪꯅꯤꯡꯕ
ꯑꯗꯣ ꯀꯩꯅꯣ ꯂꯝ ꯂꯝꯗꯁꯨ ꯂꯩꯗ ꯍꯥꯏ ꯗꯤ ꯑꯩꯅ ꯍꯧꯖꯤꯛ ꯗꯦꯜꯂꯤꯗ ꯂꯩ ꯃꯣꯏ ꯍꯤꯟꯗꯤꯒꯤ ꯈꯣꯡꯒꯥꯡꯁꯤꯗ ꯑꯃꯨꯛꯀ ꯇꯣꯡꯉꯥꯜꯂꯦꯕ
ꯎꯝ
ꯃꯣꯏ ꯍꯤꯟꯗꯤꯁꯤꯅ ꯑꯃꯨꯛꯀ ꯈꯤꯇꯪ ꯍꯥꯏꯗꯤ ꯗꯥꯏꯔꯦꯛ ꯆꯨꯝꯅꯒꯤ ꯍꯤꯟꯗꯤ ꯗꯣꯅꯦꯠ
ꯃꯣꯏꯒꯤꯁꯦ ꯄꯤꯌꯣꯔꯗꯤ ꯑꯣꯏꯔꯝꯒꯔꯣꯏ ꯑꯣꯔꯤꯖꯤꯅꯦꯜꯒꯨꯝꯕ ꯀꯩ ꯍꯥꯏꯖꯔꯦ ꯍꯤꯟꯗꯤꯁꯦ ꯑꯣꯏ ꯑꯗꯨꯄꯥ ꯃꯥꯂꯦ ꯍꯥꯏꯕꯗꯤ ꯑ ꯌꯥꯝ ꯌꯥꯝꯅ ꯀꯩ ꯍꯥꯏꯇꯥꯔꯦ ꯏꯪꯂꯤꯁꯀꯨꯝꯕ ꯉꯥꯡꯔꯒꯀꯣ ꯃꯤꯛꯁ ꯇꯧꯔꯒ ꯉꯥꯡꯕꯗꯣ
ꯍꯣꯏ ꯑꯗꯨꯃꯥꯏꯅ
ꯎꯝ
ꯑ ꯑꯗꯣ ꯃꯣꯏ ꯃꯌꯥꯝ ꯈꯔꯗꯤ ꯏꯪꯂꯤꯁ ꯃꯣꯏ ꯈꯨꯡꯒꯥꯡꯗꯤ ꯑꯁ ꯇꯥꯔꯣꯏ ꯌꯥꯝ ꯅꯨꯡꯉꯥꯏ
ꯎꯝ
ꯈꯔꯅ ꯑꯃꯨꯛꯀ ꯏꯪꯂꯤꯁ ꯃꯌꯥꯩ ꯍꯩꯇꯕ ꯍꯥꯟꯅꯅ ꯍꯩꯕꯁꯤꯡꯗꯨꯅ ꯑꯃꯨꯛꯀ ꯃꯣꯏ ꯉꯥꯡꯉꯗꯤ ꯗꯥꯏꯔꯦꯛ ꯐꯣꯔꯦꯟꯅꯔꯒ ꯃꯥꯟꯅꯕ ꯍꯥꯏꯇꯥꯔꯦ
ꯑꯁ ꯑꯗꯨꯒ ꯃꯌꯥꯡꯁꯤꯡꯅ ꯏꯪꯂꯤꯁ ꯉꯥꯡꯔꯛꯄ ꯈꯔꯒꯤꯗꯤ ꯑꯁ ꯚꯥꯞ ꯇꯥꯕ ꯉꯝꯗꯦꯍꯦ ꯃꯣꯏꯒꯤ ꯑꯦꯛꯁꯦꯟꯗ ꯉꯥꯡꯔꯛꯄꯗꯣ ꯀꯩ ꯍꯥꯏꯗꯣꯏꯅꯣ ꯃꯣꯏ ꯌꯥꯝꯅꯁꯨ ꯊꯨꯕ ꯑꯗꯨꯒ ꯌꯥꯝꯅꯁꯨ ꯃꯣꯏꯒꯤ ꯑꯦꯛꯁꯦꯟꯗ ꯉꯥꯡꯔꯛꯄꯒꯤꯚꯞ ꯇꯥꯕꯁꯨ ꯉꯝꯗꯕꯁꯨ ꯌꯥꯎꯋꯤꯗ
ꯍꯣꯏ ꯃꯔꯛ ꯃꯔꯛꯇ ꯀꯩꯅꯣ ꯇꯧꯋꯦ ꯑꯗꯨꯒ ꯍꯥꯏꯗꯤ ꯃꯣꯏ ꯃꯌꯥꯡꯒꯤꯗꯤ ꯁꯨꯝ ꯕꯤ ꯄꯤ ꯑꯣꯗꯁꯨ ꯀꯩꯅꯣꯒꯨꯝꯕ ꯐꯦꯛ ꯁꯦꯟꯇꯔꯒꯨꯝꯕ ꯂꯩꯗꯅ
ꯎꯝ
ꯑꯁ ꯃꯣꯏꯅ ꯉꯥꯡꯕꯒꯗꯤ ꯎꯝ ꯃꯄꯥꯟ ꯂꯝꯒꯤꯕꯤ ꯤꯁꯔꯒꯨꯝꯕ ꯑꯃꯦꯔꯤꯀꯟꯒꯨꯝꯕꯗꯪ ꯉꯥꯡꯕꯒ ꯆꯞ ꯃꯥꯟꯅꯩ
ꯑꯗꯨꯁꯨ ꯅ ꯅꯣꯏꯁꯨ ꯍꯩꯔꯝꯒꯅꯤꯅ ꯑꯗꯨꯗꯤ ꯐꯖꯅ
ꯑꯩ ꯍꯧꯖꯤꯛꯀꯤ ꯇꯧꯔꯤꯁꯤꯗꯤ ꯏꯪꯂꯤꯁꯇ ꯉꯥꯡꯗꯦ ꯍꯤꯟꯗꯤꯗ ꯉꯥꯛꯇ ꯉꯥꯡꯉꯦ ꯍꯥꯏꯗꯤ ꯏꯟꯗꯤꯌꯥ ꯃꯅꯨꯡꯗ ꯏꯟꯁꯨꯔꯦꯟꯁ ꯌꯣꯟꯕꯅꯤꯅ ꯏꯟꯗꯤꯌꯥꯗꯗꯤ ꯑꯗꯨꯝ ꯏꯪꯂꯤꯁ ꯉꯥꯡꯕꯗꯣ ꯑꯗꯨꯝ ꯃꯌꯥꯡꯁꯤꯡꯗꯤ ꯍꯅꯨꯕ ꯍꯅꯨꯕꯤꯁꯤꯡꯤꯡ ꯉꯥꯛꯇꯅꯦꯕ ꯒꯥꯔꯤ ꯊꯧꯅꯔꯤꯁꯦ ꯑꯗꯨꯅ ꯃꯣꯏ ꯏꯪꯂꯤꯁꯇꯤ ꯀꯥꯏ ꯍꯦꯅ ꯊꯦꯡꯅꯗ ꯍꯤꯟꯗꯤꯗ
ꯑꯗꯨ ꯐꯖꯅ ꯍꯩꯔꯝꯒꯅꯤ ꯑꯩꯁꯨ ꯈꯔ ꯇꯥꯛꯄꯤꯌꯨꯅꯦ
ꯇꯥꯛꯄꯤꯌꯦ ꯇꯥꯛꯄꯤ ꯍꯤꯟꯗꯤꯗ ꯑꯗꯨꯝ ꯀꯩꯀꯩ ꯉꯥꯡ ꯍꯩ ꯀ
ꯑ ꯕꯦꯁꯤꯛ ꯑꯗꯨꯝ ꯀꯩ ꯍꯥꯏ ꯎꯝ ꯦꯁ ꯁꯤ ꯈꯪꯉꯦꯗ ꯒꯦꯟꯁꯨ ꯇꯥꯏꯌꯦ ꯑꯗꯣ ꯃꯣꯏꯅ ꯉꯥꯡꯕꯗꯣ
ꯑꯥ
ꯑ ꯀꯩ ꯍꯥꯏꯗꯔꯦ ꯈꯔꯗꯤ ꯌꯥꯝ ꯂꯨꯕꯁꯨ ꯌꯥꯎꯋꯦꯅ ꯗꯤꯞ ꯍꯥꯏꯥꯏꯁꯤꯦꯔ ꯍꯗꯤꯣ
ꯑꯣ ꯍꯥꯏꯗꯤ ꯕꯦꯁꯤꯛ ꯕꯦꯁꯤꯛꯇꯣ ꯑꯗꯨꯝ ꯈꯤꯇꯪ ꯈꯤꯇꯪ ꯑꯗꯨꯝ ꯉꯥꯡꯍꯦꯔꯗꯤ ꯑꯗꯨꯝ ꯍꯥꯏꯔꯛꯀꯅꯤꯗꯅ
ꯆꯥꯏ ꯇꯧꯕ ꯇꯥꯔꯦ
ꯁꯤꯃꯥꯒꯨꯝꯕ ꯌꯥꯝ ꯌꯦꯡꯉꯣ
ꯁꯤꯅꯦꯃꯥꯒꯨꯝꯃꯤꯁꯦ ꯑꯁ ꯄꯥꯛ ꯌꯦꯡꯗ꯭ꯔꯦꯅꯦ ꯍꯟꯗꯛꯁꯦ ꯕꯣꯂꯤ ꯇꯤꯁꯤ ꯌꯥꯝ ꯌꯦꯡꯗ꯭ꯔꯦꯕ ꯑ ꯑꯗꯨ ꯄꯁꯨ ꯑꯣꯏꯔꯅꯤ
ꯍꯣꯏ ꯍꯥꯏꯗꯤ ꯁꯤꯅꯦꯃꯥꯒꯨꯝꯕ ꯌꯦꯡꯕꯗ ꯍꯦꯟꯅ ꯅꯨꯡꯉꯥꯏꯕꯅꯦ ꯍꯥꯏꯗꯤ ꯁꯤꯅꯦꯃꯥꯗ ꯏꯟꯇꯔꯦꯁꯇꯨꯁꯨ ꯌꯥꯎꯋꯤꯗꯅ ꯌꯦꯡꯕꯗ ꯑꯗꯨꯗ ꯁꯤꯃꯥꯒꯨꯝꯕ ꯌꯦꯡꯕ ꯄꯥꯝꯕ꯭ꯔꯥꯅꯦꯔꯒ ꯀꯃꯥꯏꯅ ꯇꯧꯒꯦ ꯍꯥꯏꯗꯤ ꯃꯤ ꯈꯔ ꯂꯩꯗꯅ ꯁꯤꯅꯦꯃꯥ ꯏꯟꯇꯔꯦꯁ ꯌꯥꯎꯗꯕ ꯁꯤꯅꯦꯃꯥ ꯁꯨꯡ ꯌꯦꯡꯅꯤꯡꯗꯕꯒꯨꯝꯕ ꯃꯤ ꯂꯩꯅꯩꯗꯅ
ꯑꯩꯗꯤ ꯁꯤꯅꯦꯃꯥ ꯑꯗꯨꯝ ꯌꯦꯡꯉꯤꯗ ꯍꯥꯏꯕꯗꯤ ꯅꯨꯡꯇꯤꯒꯤꯗꯤ ꯌꯦꯡꯗꯦ ꯑꯗꯨ ꯑꯣꯏꯔꯁꯨ ꯐꯤꯂꯝ ꯀꯩ ꯍꯥꯏꯗꯔꯥ ꯏꯟꯇꯔꯦꯁꯇꯤꯡ ꯑꯣꯏꯕ ꯐꯤꯂꯝ ꯑꯗꯨꯝ ꯈꯔ ꯌꯥꯎꯋꯤꯅꯦ ꯑꯗꯨꯗ ꯐꯦꯁꯕꯨꯛ ꯄꯦꯖꯇ ꯊꯦꯡꯅꯔꯗꯤ ꯑꯃꯨꯛ ꯏꯁꯀ꯭ꯔꯤꯟ ꯁꯣꯠ ꯂꯧꯔꯒ ꯇꯥꯏꯇꯜꯗ ꯑꯃꯨꯛ ꯁꯔꯁ ꯇꯧꯔꯒ ꯌꯦꯡꯕꯒꯨꯝ ꯑꯗꯨꯃꯥꯏꯅ ꯇꯧꯋꯦ ꯑꯩꯗꯤ
ꯑꯗꯨꯃꯥꯏꯅ ꯇꯧꯔꯒ ꯑꯗꯨꯝ ꯌꯦꯡꯉꯣ
ꯑꯗꯨꯗ ꯍꯤꯟꯗꯤꯤ ꯒꯤ ꯍꯤꯟ ꯑꯩꯒꯤ ꯐꯤꯂꯝꯁ ꯄꯥꯛ ꯌꯦꯡꯗꯕ ꯍꯟꯗꯛꯁꯦ ꯏꯟꯇꯔꯦꯁ ꯌꯥꯎꯗꯕꯒꯨꯝ ꯇꯧꯕ ꯍꯥꯏꯒꯤꯁꯦ
ꯍꯣꯏꯅꯦ ꯂꯕꯨꯗꯦ ꯀꯩꯅꯣꯒꯤꯗ ꯒ꯭ꯌꯥꯟ ꯇꯥꯒꯗꯕꯗꯤ ꯍꯤꯟꯗꯤꯒꯤꯗ ꯈꯤꯇꯪ ꯌꯦꯡꯕꯁꯨ ꯅꯨꯡꯉꯥꯏꯕꯗꯤ ꯀꯩꯅꯣ ꯌꯦꯡꯉꯣ ꯑꯩ ꯍꯣꯔꯦꯟ ꯊꯥꯔꯛꯀꯦ ꯏꯃꯥ ꯃꯃꯤꯡꯗꯣ ꯑꯗꯨꯗ ꯌꯦ
ꯅꯍꯥꯟꯁꯦ ꯑ ꯑꯩꯅ ꯍꯤꯟꯗꯤ ꯃꯄꯤ ꯌꯦꯡꯕ ꯂꯥꯁ ꯍꯥꯏꯔꯗꯤ ꯗꯨꯔꯦꯟꯗꯔꯅꯤꯀꯣ
ꯑ ꯗꯨꯨꯔꯟꯗꯔ ꯑꯥ ꯗꯨꯨꯔꯟꯗꯔꯗꯤ ꯌꯦꯡꯗ꯭ꯗ ꯑꯩꯐꯥꯎ ꯎꯝ
ꯑꯗꯨ ꯐꯤꯜꯂꯤ ꯌꯦꯉꯣꯟ ꯅ ꯃꯥ ꯑꯗꯣ ꯄꯥꯔꯠ ꯇꯨꯗꯣ ꯑꯃꯨꯛ ꯌꯦꯡꯒꯦ ꯍꯥꯏꯔꯒ ꯃꯣꯏꯅ ꯀꯦꯃꯦꯔꯥ ꯀꯩ ꯍꯥꯏꯗ꯭ꯔꯥ ꯀꯦꯝꯒꯤꯗꯣ
ꯎꯝ
ꯑꯗꯨ ꯑꯣꯏꯕꯒꯤ ꯏꯟꯇ꯭ꯔꯦꯁ ꯄꯥꯔꯠꯇꯨ
ꯄꯥꯔꯠ ꯇꯨꯗꯤ ꯂꯥꯏꯔꯦ ꯄꯥꯔꯠ ꯋꯥꯟ ꯐꯥꯎ ꯌꯦꯡꯗ꯭ꯔꯤꯗ ꯑꯩꯗꯤ
ꯑꯁ ꯌꯥꯝꯅ ꯆꯠ ꯀꯩꯅꯣ ꯌꯥꯝ ꯀꯃꯟ ꯑꯣꯏꯅ ꯑꯗꯨ ꯐꯤꯂꯝꯗꯤ
ꯚꯥꯏꯔ ꯚꯥꯏꯔꯦꯜ ꯆꯠꯃꯟꯕꯒꯤ ꯌꯦꯡꯅꯤꯡꯗꯕ ꯑꯩꯅ ꯑꯃꯨꯛꯀ
ꯑꯁ ꯌꯥꯝꯅꯅꯨꯡ ꯃꯥꯌꯦ ꯍꯦ ꯍꯣꯏ ꯌꯥꯝ ꯏꯟꯇ꯭ꯔꯦꯁꯇꯤꯡ ꯑꯣꯏ ꯑꯩꯒꯤꯗꯤ
ꯍꯥꯏ ꯔꯤꯂꯤꯁ ꯇꯧꯕ ꯇꯥꯏꯃꯤꯡꯗꯨꯗ ꯍꯥꯏꯞ ꯌꯥꯝꯃꯟꯗꯨꯅ ꯌꯦꯡꯅꯤꯡꯗꯕ ꯑꯣꯏꯅ ꯐꯥꯎꯔꯕ
ꯑꯗꯣ ꯍꯥ ꯍꯥ ꯍꯟꯗꯛꯁꯦ ꯌꯦꯡꯉꯨꯕ
ꯑꯁ ꯌꯦꯡꯕꯒꯤ ꯃꯇꯝꯗꯨ ꯂꯩꯗꯦꯗ ꯊꯕꯛ ꯋꯥ ꯉꯇꯗ ꯍꯜꯂꯛꯑꯅꯤ ꯇꯨꯝꯅꯤꯡꯕꯅ ꯍꯜꯦꯗ
ꯃꯇꯝꯁꯦ ꯑꯥ ꯅꯪ ꯅꯣꯏꯒꯤ ꯋꯥꯀꯤꯡ ꯑꯋꯥꯔꯁꯤ ꯀꯃꯥꯏꯅ ꯇꯧꯋꯦ ꯍꯥꯏꯗꯤ ꯌꯥꯝ ꯊꯦꯡꯕ꯭ꯔꯥ ꯌꯥꯝꯅ ꯐꯩ ꯍꯥꯏꯗꯣꯏꯅꯦ
ꯑꯌꯨꯛꯀꯤ ꯄꯨꯡ ꯃꯥꯄꯜ ꯃꯥꯄꯜ ꯃꯈꯥꯏꯗꯒꯤꯅ ꯅꯨꯡꯗꯥꯡꯒꯤ ꯄꯨꯡ ꯇꯔꯦꯠ ꯃꯔꯛ ꯃꯔꯛꯇ ꯑꯗꯨꯝ ꯁꯇ꯭ꯔꯦꯆ ꯍꯟꯗꯛ ꯃꯔꯛꯇꯒꯤ ꯁꯇ꯭ꯔꯦꯆ ꯇꯧꯍꯜꯂꯦ ꯄꯨꯡ ꯅꯤꯄꯥꯟ ꯐꯥꯎ ꯇꯧꯍꯜꯂꯦ ꯅꯥꯏꯟ ꯊꯥꯔꯇꯤ ꯇꯨ ꯑꯩꯠ ꯁꯨꯃꯥꯏꯅ ꯑꯗꯨꯝ
ꯌꯥꯝ ꯀꯨꯏꯌꯦꯀꯣ ꯃꯇꯝꯁꯦ ꯑꯣ ꯀꯦ ꯉꯥꯏꯔ
ꯇ꯭ꯋꯦꯜꯐ ꯑꯥꯋꯥꯔꯁ ꯑꯗꯨꯝ ꯑꯣꯏ ꯑꯗꯨꯝ ꯌꯧꯋꯦꯕ
ꯑꯗꯨ ꯕ꯭ꯔꯦꯛꯀꯨꯝꯕꯗꯤ ꯌꯥꯝ ꯂꯩꯔꯝꯒꯅꯤꯅ
ꯕ꯭ꯔꯦꯛꯄꯨꯗꯤ ꯂꯧꯅꯤꯡ ꯃꯇꯝ ꯂꯧ ꯌꯥꯏ ꯂꯧꯅꯤꯡꯕ ꯃꯇꯝ ꯂꯧ ꯌꯥꯏ ꯍꯥꯏꯁꯦ ꯀꯨꯏꯅ ꯂꯧ ꯌꯥꯗꯕ ꯑꯃꯨꯛꯀ ꯐꯥꯏꯚ ꯃꯤꯅꯤꯠ ꯇꯦꯟ ꯃꯤꯅꯤꯠ ꯁꯨꯃꯥꯏꯅ
ꯗꯜꯂꯤ ꯏꯅꯌ ꯍꯥꯏ ꯏꯟꯁꯨꯔꯦꯟꯁ ꯍꯦꯜꯁ